ꯇꯥꯕ꯭ꯔꯣ
ꯇꯥꯔꯦ ꯑꯣ ꯇꯥꯔꯦ ꯇꯥꯔꯦ ꯇꯥꯔꯦ
ꯑ ꯁꯖꯤ ꯆꯌꯦꯒ ꯑꯗꯨꯝ ꯂꯩꯗ
ꯃꯄꯟ ꯊꯣꯛꯆꯦꯗꯅ ꯋꯥꯛꯀꯤꯡ ꯏꯚꯤꯅꯤꯡ ꯋꯥꯛ ꯆꯠꯁꯦ
ꯍꯧꯖꯤꯛꯕꯨ ꯏꯚꯤꯅꯤꯡꯒꯅꯦ
ꯅꯨꯡꯗꯥꯡꯗꯨꯁꯨ ꯏꯚꯤꯅꯤꯡꯗ ꯑꯗꯨꯝ ꯀꯥꯎꯕ ꯌꯥꯏꯗꯅ ꯅꯨꯡꯗꯥꯡ ꯅꯨꯡꯗꯥꯡ ꯀꯤꯡ ꯍꯥꯏꯕꯗꯤ ꯌꯥꯝ ꯂꯥꯜꯂꯦꯗꯅ
ꯑ ꯅꯪꯗꯤ ꯆꯥꯎꯥꯕ ꯂꯣꯏꯔꯕꯣ
ꯍꯔꯦ ꯍꯔꯦ ꯍꯥꯏꯗ
ꯑ ꯀꯅ ꯊ ꯆꯗ
ꯑꯩ ꯉꯁꯤ ꯑꯣꯛꯁꯥ ꯇꯥꯔꯦꯅꯦ
ꯑꯁ ꯄꯥꯛꯁꯥꯗꯤ ꯍꯥꯎꯕꯅꯤꯍꯦ ꯑꯩꯁꯨ ꯆꯥꯅꯤꯡꯕꯅꯦ ꯍꯟꯗꯛ ꯄꯩꯁꯥ ꯂꯩꯕꯒꯤ
ꯍꯣꯏ ꯄꯩꯁꯥꯗꯤ ꯌꯥꯝ ꯂꯩꯕꯅꯤ ꯌꯥꯝ ꯍꯍꯧꯕꯅꯤ ꯊꯣꯡ ꯂ ꯏꯊꯟꯗ ꯑꯗꯨꯝ ꯊꯣꯡꯉꯒ ꯆꯥꯕꯅꯤꯅ ꯑꯁ ꯃꯍꯥꯎꯁꯦ ꯌꯥꯝ ꯄꯛꯀꯦ
ꯑꯗꯨꯗꯅꯦꯦ ꯌꯥꯝ ꯀꯩꯅꯣꯒ ꯁꯣꯏꯕꯨꯝꯒ ꯌꯥꯝ ꯄꯛꯄꯅꯦ ꯑꯗꯣ
ꯍ ꯍꯣꯏ ꯀꯩꯅꯣꯗꯔꯦꯉꯣꯗ
ꯑꯁ ꯍꯥꯏꯗꯤ ꯌꯦꯟ ꯇꯥꯔꯦ
ꯐꯠꯇꯔꯦ
ꯌꯦꯟꯗꯤ ꯑꯁ ꯁꯥꯎ ꯇꯦꯗ
ꯑꯗꯨꯝ ꯆꯥꯅꯤꯡꯉꯥꯏ ꯂꯩ ꯑꯗꯨꯒꯤ ꯑꯗꯨꯝ ꯆꯥꯕꯅꯤ
ꯌꯥꯏ ꯌꯥꯏ ꯌꯥꯏ
ꯍ ꯅ ꯍꯟꯗꯛ ꯏꯝ ꯊꯥꯡꯅꯤ ꯍꯥꯏꯕꯗꯨ ꯀꯃꯥꯏ ꯀꯃꯥꯏ ꯇꯧꯔꯦ
ꯍ ꯑꯁ ꯍꯟꯗꯛ ꯈꯔ ꯀꯟꯅ ꯄ꯭ꯔꯤꯄꯦꯌꯔꯕꯨꯗꯤ ꯇꯧꯔꯒ ꯂꯩꯕꯅꯦ ꯑꯩ
ꯑ ꯃꯦꯟꯁꯤ ꯂꯣꯏ ꯂꯣꯏꯈ꯭ꯔꯕ ꯅꯠꯇ꯭ꯔꯣ
ꯌꯣꯏꯗꯔꯤꯌꯦ ꯃꯦꯦꯟꯁꯨꯣ
ꯑꯣ
ꯁꯤ ꯆꯍꯤ ꯑꯣꯛꯇꯣꯚꯔ ꯇ꯭ꯋꯦꯟꯇꯤ ꯐꯥꯏꯚꯇ ꯇꯧꯔꯅꯦꯕ
ꯑꯣ ꯅꯪ ꯐꯖꯕ꯭ꯔꯥꯅꯦ ꯐꯖꯕ꯭ꯔꯥ ꯅꯪ ꯊꯣꯛꯅꯤꯅ
ꯑꯁ ꯑ ꯍꯥꯏꯁꯤꯔꯥ ꯈꯥꯟꯗ
ꯑꯩꯗꯤ ꯅꯪꯁꯦ ꯂꯥꯏꯔꯤꯛ ꯌꯥꯝ ꯍꯩꯇꯕ ꯃꯥꯟꯕ ꯑ ꯍꯣꯏ ꯅꯪ ꯂꯩꯔ ꯍꯥꯏ ꯍꯥꯏ ꯆꯕꯣ ꯃꯥꯜꯂꯦꯕ
ꯋꯥꯁꯤ ꯉ ꯃꯨ ꯑꯦ ꯑꯩ ꯂꯥꯏꯔꯤꯛ ꯍꯩꯖꯦ ꯍꯥꯏꯔꯣ ꯑꯩ ꯂꯥꯏꯔꯤꯛ ꯌꯥꯝ ꯍꯩꯕꯅꯦꯍꯦ
ꯕꯨ ꯍꯥꯏꯔꯗꯤ ꯑꯩꯈꯣꯏꯁꯨ ꯌꯨ ꯄꯤ ꯑꯦꯁ ꯁꯤ ꯄꯥꯁ ꯇꯔꯔꯒ ꯂꯩꯔꯒꯅꯤ
ꯑꯔꯦꯗꯤ ꯄꯨꯔꯥ ꯀꯌꯥꯕꯅꯦ ꯍꯦ ꯑꯩ ꯋꯥꯗꯤ ꯁꯤꯒꯨꯝꯕꯒꯤꯗꯤ ꯄꯨꯡꯅꯥꯥꯡ ꯉꯥꯡꯅꯤꯡꯅꯦꯕ ꯀ꯭ꯏꯠꯇ ꯀꯔꯤꯕ
ꯑꯗꯨꯪ ꯌꯕꯤꯁꯤ ꯄ꯭ꯔꯤꯄꯦꯌꯔ ꯇꯧꯕꯗ ꯀꯩ ꯀꯔꯤꯗ ꯀꯩꯅꯣ ꯕꯨꯛꯇꯛꯇꯣ ꯀꯩ ꯀꯩ ꯕꯨꯛ ꯄꯥꯏꯕ꯭ꯔꯥ
ꯑꯩ ꯄꯨꯔꯥ ꯑꯣꯜ ꯔꯥꯎꯟꯐꯧꯅꯦ ꯚꯥꯏ ꯁꯤ ꯇꯧꯔꯤꯁꯦ ꯀꯔꯦꯔꯥ ꯑꯣꯒ꯭ꯔꯣꯐꯤ ꯑꯣꯐ ꯏꯟꯗꯤꯌꯥ ꯑꯗꯨꯒ ꯑꯇꯩ ꯋꯥꯔꯜ ꯍꯤꯁꯇ꯭ꯔꯤꯒꯤ ꯕꯨꯛꯁꯨ ꯑꯗꯨꯝ ꯂꯧꯕꯅꯤ ꯑꯗꯨꯗꯒꯤ ꯑꯗꯨꯝ ꯌꯦꯡꯉꯤ ꯁꯥꯏꯟꯁꯄꯖꯤꯦꯛ ꯌꯨ ꯄꯤ ꯑꯦꯁ ꯁꯤꯕꯨꯖꯤꯛ ꯀꯔꯤꯗ ꯂꯣꯏ ꯄꯨꯟꯕꯅꯤꯅ ꯂꯣꯏ ꯌꯦꯡꯗ꯭ꯔꯗꯤ ꯌꯥꯗꯦꯕ
ꯄ꯭ꯔꯦꯝꯁꯤ ꯌꯥꯝ ꯂ
ꯄꯨꯔꯂꯤꯂꯦꯝꯁꯨꯝ ꯂꯨꯋ ꯍꯔꯁꯨ ꯌꯥꯏꯗ ꯏ ꯑꯁ ꯑꯦꯖꯝ ꯊꯥꯕ ꯃꯇꯝꯗ ꯌꯥꯝ ꯅꯔꯚꯁ ꯆꯠꯄꯅꯦꯀꯣ ꯌꯨ ꯄꯤ ꯑꯦꯁ ꯁꯤꯒꯤ ꯄ꯭ꯔꯤꯂꯤꯝꯁ ꯊꯥꯔꯤꯁꯦ ꯟꯁꯦ ꯁꯇꯔ ꯉꯥꯛꯇ ꯄꯨꯔꯥ ꯂꯥꯥꯛ ꯂꯥꯥꯛ ꯂꯥꯥꯛ ꯑ ꯑꯩ ꯊꯥꯕ ꯁꯦꯟꯇꯔꯗꯣ ꯀꯔꯤꯗ ꯂꯤꯁꯤꯡ ꯀꯨꯟ ꯃꯉꯥꯅꯦꯕ ꯃꯤ ꯆꯇꯥꯜꯂꯛꯄꯗꯣ ꯑꯁ ꯍꯣꯜ ꯑꯃꯗ ꯆꯍꯨꯝꯒꯨꯝꯕ ꯐꯝꯃꯒ ꯊꯥꯕꯅꯤꯅ ꯑꯇꯩ ꯑꯦꯛꯁꯇ꯭ꯔꯥ ꯄꯦꯄꯔ ꯂꯧꯕ ꯍꯧꯔꯀꯥꯟꯗ ꯑꯩꯈꯣꯏꯗꯤ ꯄꯦꯖ ꯑꯟꯁꯥꯔꯁꯤꯠ ꯁꯦꯟꯇꯔ ꯄꯦꯖꯀꯨꯝꯕꯗ ꯑꯗꯨꯝ ꯏꯔ ꯂꯩꯕꯅꯦꯕ
ꯄ꯭ꯔꯤꯂꯤꯝꯗꯤ ꯀꯩꯅꯣ ꯃꯜꯇꯤꯄꯜ ꯆꯣꯏꯁ ꯅꯠꯇ꯭ꯔꯣ
ꯍꯥ
ꯄ꯭ꯔꯤꯂꯤꯝꯗꯤ ꯀꯩꯅꯣ ꯑꯦꯝ ꯁꯤ ꯀ꯭ꯌꯨ ꯅꯠꯇ꯭ꯔꯣ
ꯑ ꯆ ꯀꯨ ꯅꯠꯇ ꯄꯦꯖꯦꯟꯦ ꯎꯝ
ꯑꯁꯣ ꯂꯥꯁ ꯌꯦꯔꯗꯤꯗꯒꯤ ꯅꯅꯤꯠ ꯊꯥꯕꯗꯣ ꯄꯥꯁ ꯇꯧꯕꯅꯦꯕ ꯂꯁꯤ ꯂꯁꯤꯈꯛꯇꯒꯤ ꯑꯩ ꯑꯍꯨꯝꯔꯛ ꯊꯥꯕꯅꯦꯕ
ꯅ ꯂꯝꯝꯕꯤ ꯖ ꯀꯔ ꯆꯠꯃꯤꯅꯥ ꯀ ꯋꯥꯔꯤ ꯋꯥꯔꯤ ꯂꯅ ꯌꯨ ꯄꯤ ꯑꯦꯁ ꯁꯤ ꯊꯄꯛꯇ ꯋꯥꯔꯤ ꯅꯪꯗꯤ ꯊꯣꯛꯇꯕꯒꯤꯅꯦ ꯑꯩꯗꯤ ꯊꯣꯛꯄꯅꯦꯕ
ꯑꯁ ꯑꯩ ꯑꯩ ꯌꯨ ꯄꯤ ꯁꯤ ꯅꯠꯇꯦ ꯑꯩ ꯍꯥꯏꯗꯤ ꯅꯤꯠ ꯃꯦꯗꯤꯀꯦꯜꯒꯤꯗꯣ
ꯑꯁ ꯈꯔꯣ ꯊꯨꯅꯦ ꯍ
ꯅ ꯊ ꯊꯥꯕꯁꯨ ꯌꯥꯝ ꯂꯨꯋꯦ ꯊꯥ ꯐꯤꯖꯤꯛꯁꯀ ꯀꯦꯃꯤꯁꯇ꯭ꯔꯤꯗ ꯑꯩ ꯀꯦꯃꯤꯁꯇ꯭ꯔꯤꯁꯦ ꯀꯩꯅꯣ ꯈꯔ ꯂꯣꯏꯕ ꯑꯩꯒꯤ ꯑꯗꯨꯒꯤ ꯑꯩ ꯑꯁ ꯄ꯭ꯔꯤꯄꯦꯌꯔ ꯇꯧꯕꯗ ꯑꯁ ꯌꯥꯝ ꯋꯥꯔꯦ ꯃꯦꯁꯇ꯭ꯔꯤꯗꯤ ꯀꯣꯆꯤꯡꯁꯨ ꯃꯣꯔꯅꯤꯡꯗ ꯂꯥꯎꯋꯦ ꯏꯚꯤꯅꯤꯡꯗꯨꯁꯨ ꯂꯥꯎꯔꯦ ꯑꯗꯨꯒ ꯑ ꯍꯣꯝ ꯇ꯭ꯌꯨꯇꯔꯁꯨ ꯂꯥꯛꯑꯣ ꯑꯁ ꯁꯨꯃꯥꯏꯅ ꯇꯧꯈ꯭ꯔ ꯊꯥꯕꯅꯦ ꯑꯗꯨꯗꯒꯤ ꯊꯣꯛꯄꯅꯦ
ꯎꯝ ꯁꯤꯗꯤ ꯐꯩꯅꯦ ꯑꯩꯒꯤ ꯐꯦꯚꯣꯔꯥꯏꯠ ꯁꯕꯖꯦꯛ ꯉꯥꯛꯇꯅꯤꯅꯦ ꯐꯤꯖꯤꯛꯁ ꯀꯦꯃꯤꯁꯇ꯭ꯔꯤꯁꯦ ꯎꯝ
ꯕꯥꯏꯑꯣꯂꯣꯖꯤꯕꯨꯗꯤ ꯍꯣꯏ ꯕꯥꯏꯑꯣꯂꯣꯖꯤꯗꯗꯤ ꯃꯦꯟ ꯆꯠꯂꯦꯕ ꯃꯣꯏꯅꯤꯠꯒꯤꯁꯦ ꯑꯗꯨ ꯑꯣꯏꯔꯁꯨ ꯐꯤꯖꯤꯛꯁꯀ ꯀꯦꯃꯤꯁꯇ꯭ꯔꯤꯁꯨꯒ ꯌꯥꯎꯕꯅꯤꯅ ꯑꯗꯨꯗ ꯄꯥꯁꯃꯥ ꯌꯥꯎꯗ꯭ꯔꯗꯤ ꯊꯣꯛꯇꯦꯕ ꯑꯗꯨꯒꯤ
ꯌꯥꯏ ꯌꯥꯏꯌꯦ ꯌꯥꯏ ꯈꯔꯛ ꯀꯅ ꯄꯍꯂ ꯑꯟꯗ ꯁꯤꯒꯤ ꯃꯟ ꯀ ꯄꯩꯁꯥ ꯋꯥꯠꯄꯒꯨꯝꯕ ꯌꯨꯇꯤꯂꯤꯇꯤꯁꯀꯨꯝꯕ ꯑꯗꯨꯗꯒꯤ ꯄꯥꯔꯒ ꯁꯤꯖꯤꯟꯅꯅꯤꯡꯉꯥꯏꯒꯤ ꯂꯩꯕꯈꯩꯗ ꯑꯩꯉꯣꯟꯗꯁꯨ ꯄꯥꯎ ꯄꯤꯔꯛꯑꯣ
ꯍꯣꯏ ꯅꯪ ꯀꯩꯅꯣ ꯆꯠꯈꯤꯕ ꯃꯃꯥꯡ ꯊꯥꯒꯤ ꯄꯩꯁꯥꯁꯨ ꯄꯤꯗ꯭ꯔꯤꯅꯦ ꯑꯩꯉꯣꯟꯗ
ꯇꯔꯤ ꯑꯦꯖꯥꯝ ꯍꯥꯏꯕ
ꯑ ꯃꯃꯥꯡꯒꯤ ꯊꯥꯒꯤ ꯃꯃꯥꯡ ꯊꯥꯒꯤ ꯄꯩꯁꯥ ꯄꯤꯗ꯭ꯔꯦꯕ ꯅꯪ ꯑꯩꯉꯣꯟꯗꯒꯤ ꯄꯩꯁꯥ ꯂꯧꯕꯗꯨ
ꯀꯔꯤ ꯋꯥꯔꯤꯅꯣ ꯑꯩ ꯅꯪꯉꯣꯟꯗꯁꯨ ꯈꯪꯅꯕ ꯃꯤꯁꯨ ꯅꯠꯇꯦ ꯀꯥꯏꯗꯣꯏꯗꯒꯤ ꯅꯪꯒꯤ ꯄꯩꯁꯥ ꯂꯧꯗꯣꯏꯅꯣ ꯊꯥ ꯂꯥꯛꯑꯁꯨ ꯃꯥꯡꯒꯦ
ꯑꯗꯨ ꯄꯩꯁꯥꯒꯤ ꯀꯣꯜ ꯇꯧꯔꯛꯄꯅꯦꯕ ꯑꯗꯨꯗ ꯅꯪꯅ ꯌꯨ ꯄꯤ ꯑꯦꯁ ꯁꯤ ꯄꯥꯁ ꯇꯧꯔꯦ ꯑꯗꯨ ꯑꯗꯥ ꯍꯥꯏꯔ ꯑꯗꯨꯒꯤ
ꯈꯪꯗ꯭ꯔꯦ ꯍꯥꯏꯗꯤ
ꯅꯣꯏ ꯀꯩꯅꯣ ꯅꯣꯏ ꯌꯨꯝꯗꯣ ꯔꯦꯟꯠ ꯂꯩꯕ꯭ꯔꯥ
ꯍꯣꯏ ꯂꯩꯏ
ꯑꯣ ꯔꯦꯟꯠ ꯑꯝꯇ ꯍꯪꯕꯤꯌꯨꯅꯦ ꯅꯣꯏ ꯌꯨꯝꯕꯨꯗ
ꯎꯝ
ꯑꯩꯗꯣ ꯏꯃꯥꯟꯅꯕ ꯑꯃꯒꯤ ꯀꯩꯅꯣ ꯔꯦꯟꯠ ꯊꯤꯕꯅꯦꯕ
ꯍꯩꯕꯤꯒꯦ ꯍꯥꯏꯕꯒꯦ ꯍꯪꯕꯤꯒꯦ ꯂꯩꯔꯗꯤ ꯂꯩꯅꯤꯡꯉꯗꯤ
ꯑꯗꯣ ꯅꯪ ꯑꯈꯣꯏ ꯑꯈꯣꯏ ꯏꯆꯟ ꯅꯨꯨꯄꯤꯗ ꯅꯪ ꯀꯩꯅꯣ ꯄꯥꯝꯃꯦ ꯍꯥꯏꯕꯗꯣ ꯑꯩꯈꯣꯏ ꯏꯆꯟꯗꯣ ꯅꯪ ꯑꯈꯣꯏ ꯏꯆꯟꯗ ꯄꯥꯝꯃꯦ ꯍꯥꯏꯕꯗꯣ ꯃꯣꯏ ꯃꯇꯨꯒ ꯕ꯭ꯔꯦꯛꯑꯞ ꯇꯧꯈ꯭ꯔꯕꯅꯤ
ꯑꯁ
ꯇꯣꯛꯅꯔꯕꯅꯦ ꯇꯣꯛꯅꯔꯕ ꯈꯪꯗꯦ ꯃꯣꯏꯅꯤꯗꯨ ꯑꯗꯨ ꯅꯪꯅ ꯄꯥꯝꯃꯒꯗꯤ ꯑꯩ ꯑꯩ ꯁꯦꯝꯕꯤꯒꯦ ꯍꯥꯏꯕꯅꯤꯗ ꯅꯪ ꯄꯥꯝꯃꯗꯤ ꯑꯩ ꯁꯦꯝꯕꯤꯒꯦ ꯍꯥꯏꯕꯅꯦꯕ
ꯑꯣ ꯌꯥꯏꯗ ꯑꯗꯨꯗꯨꯁꯨ
ꯑꯈꯣꯏ ꯏꯕꯥꯅꯤꯒꯤ ꯋꯥꯔꯤꯁꯦ ꯃꯤ ꯃꯌꯥꯝꯅ ꯂꯣꯏ ꯇꯥꯕ ꯃꯥꯜꯂꯦ ꯑꯆꯥ
ꯅ ꯇꯧꯔꯁꯦ ꯅꯠꯇ꯭ꯔꯒꯗꯤ
ꯉꯁꯤ ꯑꯈꯣꯏ ꯌꯨꯝꯗ ꯀꯨꯏꯔ ꯃꯤ ꯃꯌꯥ ꯂꯥꯛꯑꯦ ꯀꯩꯗꯧꯅ ꯅꯣꯁꯨ ꯐꯪꯗꯩ ꯃꯣꯏꯗ ꯍꯥ ꯃꯣꯏ ꯁꯧꯔꯦ ꯌꯨ ꯄ ꯑꯦꯁ ꯁꯤ ꯌꯨ ꯄꯤ ꯑꯦꯁ ꯁꯤ ꯑꯩ ꯇꯧꯅꯤꯡꯉꯤ ꯄ꯭ꯔꯤꯄꯌꯔ ꯀꯟꯅ ꯇꯧꯕꯅꯦ ꯋꯥꯏꯗꯧꯃꯤꯟꯅꯁꯤ ꯄꯥꯁꯦꯟꯇ
ꯑ ꯃꯦꯁ ꯃꯦꯁꯇꯣ ꯌꯥꯝ ꯐꯠꯇꯦꯕ ꯆꯥꯕ ꯈꯣꯠꯄꯗꯣ ꯅꯨꯡꯉꯥꯏ ꯇꯦꯕ ꯍꯥꯎꯇꯦꯕ ꯑꯗꯨꯒꯤ ꯑꯁ ꯋꯥꯔꯦ ꯑꯩꯈꯣꯏ ꯍꯧꯖꯤꯛ ꯍꯣꯁꯇꯦꯜ ꯂꯩꯕ
ꯑꯣ ꯏꯌꯥ ꯌꯥꯏꯗ ꯚꯥꯏ ꯅꯪ ꯒꯦꯠ ꯑꯝꯇ ꯍꯥꯡꯕꯤꯌꯨ ꯍꯩꯕꯅꯦ
ꯀꯅꯥꯔꯥ
ꯄꯧꯒꯥꯏꯗꯣꯡ
ꯑꯁ ꯑꯩꯒꯤ ꯊꯤꯡꯈ꯭ꯔꯕꯅꯦ ꯃꯣꯏꯒꯤ
ꯑꯗꯨꯅꯦꯃ ꯌꯧꯔꯒꯦ ꯍꯥꯏꯕ ꯌꯧꯗꯣꯏꯔꯦ ꯍꯥꯏꯕ ꯅꯪ ꯈꯔ ꯈꯔ ꯋꯥꯔꯁꯨ ꯀꯩꯒ ꯑꯝꯇ ꯇꯧꯕꯤ ꯑꯗꯨꯅ ꯋꯥ ꯋꯥ ꯇꯤꯟ ꯀ ꯍꯖ ꯋꯥꯖ ꯀꯨꯝꯊꯥꯔꯣ ꯀꯨꯝꯊꯔꯛꯑꯣ ꯑꯩ ꯅꯪꯉꯣꯟꯗ ꯎꯕꯅꯦ ꯍꯥꯥ
ꯅꯪ ꯀꯣꯃ꯭ꯔꯣꯕꯗꯅ
ꯑꯁ ꯅꯪ ꯑꯝꯇ ꯇꯧꯕꯤꯌꯨꯅꯦ ꯑꯩꯈꯣꯏ ꯁꯅꯥꯕꯨ ꯍꯧꯔꯣꯏꯦꯕ ꯍ‌ꯣꯏ ꯐꯔꯦ ꯅꯪ ꯄꯨꯡꯗ ꯆꯣꯝꯕ ꯌꯦꯡꯕꯤꯣ ꯌꯦꯡꯅꯒ ꯑꯩꯗ ꯂꯣꯏꯁꯤꯟꯅꯕ ꯇꯧꯔꯁꯦ ꯑꯩ ꯊꯕꯛ ꯃꯉꯇ ꯂꯩꯕ
ꯃꯥꯏꯈꯣ ꯍ ꯅ ꯑꯩ ꯋꯥꯔꯤ ꯕꯣꯔꯤ ꯑꯃ ꯁꯪꯕꯒꯤ ꯀꯣꯜ ꯇꯧꯔꯛꯄꯅꯦ
ꯀꯗ ꯑꯣꯏꯣꯔꯅꯤꯅꯣ
ꯑꯁ ꯑꯩꯈꯣꯏ ꯏꯆꯟꯗꯣ
ꯑꯥ
ꯃꯣꯏꯣꯏꯃꯦꯠꯇꯒ ꯀꯥꯏꯅꯕꯅꯕꯒꯤ ꯅꯨꯡꯉꯥꯏꯇ꯭ꯔꯦ ꯑꯗꯨꯗ ꯃꯥ ꯊꯝꯃꯣꯏ ꯀꯩꯅꯣ
ꯍꯣꯏ ꯌꯥꯏ ꯌꯥꯏ ꯐꯔꯦ ꯐꯥꯏꯦ ꯐꯔꯦ ꯀꯣꯕꯤꯁꯤ ꯅ
ꯌꯥ ꯈꯠꯇ꯭ꯔꯣ
ꯄꯂꯥꯎꯅ ꯅꯄꯥꯎꯗꯃ ꯍꯣꯏ ꯍꯣꯏ ꯍꯣꯏ
ꯅꯪ ꯅꯣꯏꯗ ꯃꯤ ꯌꯥꯝꯕ ꯃꯥꯜꯂꯦꯀꯣ
ꯍ ꯍ ꯍ ꯌꯥꯝ ꯃꯅꯤ ꯍꯧꯖꯤꯛꯇꯤ ꯍꯪꯉꯕ‌ꯣ ꯕꯥꯏ ꯍꯂꯣ ꯃꯇꯝꯗꯤ ꯌꯧꯔꯦ ꯍꯥꯏꯕꯅꯦ ꯑꯗꯨꯒꯤ ꯍꯌ‌ꯦꯡꯉꯝ ꯅꯧꯅ ꯍꯥꯏꯕ ꯎꯝ